ꯑꯁ ꯌꯥꯏꯍꯦ ꯋꯥꯕ꯭ꯔꯥꯖꯥꯠꯅꯤ
ꯎꯝ
ꯁꯣꯔꯒ ꯐꯨꯟꯒꯦ ꯇꯧꯋꯦ
ꯔꯝꯅꯤ ꯑꯣꯏꯔꯝꯅꯤ ꯑ
ꯍꯣꯠꯅꯕ ꯀꯜꯂꯨ ꯍꯥꯏꯕꯗꯣ
ꯎꯝ
ꯎꯝ
ꯑꯁ ꯅꯣꯡ ꯇꯥꯔꯛꯑꯦꯅ ꯍꯔꯥꯎꯃꯟꯗꯅ ꯇꯨꯝꯕꯒ ꯇꯟꯗꯅ ꯄꯥꯝꯃꯨꯗꯅ ꯂꯩꯔꯤꯕꯅꯤꯅꯦ
ꯇꯥꯗꯅ ꯇꯥꯕꯁꯤꯗ ꯅꯣꯡꯁꯦ ꯇꯨꯝꯕ ꯌꯥꯝ ꯄꯥꯝꯃꯨꯔꯦꯕ
ꯑꯥ ꯋꯥꯔꯤ ꯁꯥꯕꯗꯤ ꯍꯩ ꯇꯥꯏꯌꯦ ꯍꯧꯖꯤꯛ ꯅꯪ ꯍꯥꯏꯔꯒ ꯑꯃꯨꯛ ꯇꯥꯔꯦ ꯉꯁꯥꯏ ꯅꯪ ꯍꯥꯏꯗꯗꯤ ꯇꯥꯗꯦꯕ
ꯑꯥ
ꯍꯧꯖꯤꯛ ꯈꯔ ꯂꯩ ꯈꯔ ꯂꯩꯔ ꯇꯥꯔꯛꯑꯦ
ꯀꯔꯤꯅꯣꯝ ꯂꯩꯕꯅꯦ ꯑꯩꯁꯦ ꯑꯗꯨꯅ ꯑꯩꯅ ꯍꯥꯏꯕ ꯊꯥꯖꯧ
ꯋꯥꯠꯇꯦꯗ ꯊꯥꯖꯕ ꯍꯥꯏꯗꯤ
ꯑ
ꯊꯥꯖꯩꯗ ꯊꯥꯖꯩꯗ
ꯊꯥꯖ ꯊꯥꯖꯥꯕꯤꯌ ꯊꯥꯖꯥꯕꯤꯌ
ꯎꯝ ꯋꯥꯠꯂꯤꯁꯤꯗꯤ ꯋꯥꯠꯂꯤꯁꯤꯗꯤ ꯄꯩꯁꯥ ꯉꯥꯛꯇꯅꯤ
ꯃꯥꯅꯤ
ꯑꯗꯨ ꯈꯛꯇꯅꯤ ꯇꯥꯛꯄꯗꯤ ꯋꯥꯠꯇꯦꯗ
ꯑꯦ ꯑꯗꯨ ꯑꯗꯨ ꯁꯨꯟꯅꯌꯥ
ꯑ
ꯑꯗꯨꯁꯨ ꯐꯪꯒꯅꯤ ꯍꯟꯗꯛ ꯍꯟꯗꯛ ꯊꯥꯁꯦ ꯅꯪ ꯅꯪꯒꯤ ꯀꯗꯥꯏꯗꯒꯤꯅꯣ ꯈꯪꯗꯦ ꯑꯆꯧꯕ ꯑꯃ ꯂꯥꯛꯑꯅꯤꯀꯣ ꯅꯪ ꯊꯥꯖꯕ ꯊꯝꯃꯣ
ꯑ ꯅꯪꯒꯤ ꯕꯣꯔꯗꯒꯤ ꯐꯪꯕ ꯇꯥꯔꯦ
ꯑꯥ
ꯌꯥꯝ ꯌꯥꯝ ꯐꯪꯕ ꯑꯣꯏꯖꯒꯦ
ꯑꯣꯏꯖꯔꯣ ꯑꯣꯏꯖꯔꯣ ꯁꯨ ꯁꯨ ꯁꯨ
ꯅꯪꯒꯤꯖꯨ ꯑꯣꯏꯖꯔꯣ
ꯑꯣꯏꯖꯔꯒꯦ ꯑꯣꯏꯖꯔꯒꯦ
ꯎꯝ
ꯌꯥꯝ ꯅꯣꯛꯅꯤꯡꯉꯦ ꯌꯥꯎꯁꯪ ꯃꯇꯝꯗꯒ ꯅꯥꯀꯟꯗꯦꯡ ꯆꯠꯂꯒ ꯀꯩꯅꯣ ꯄꯩꯁꯥ ꯅꯤꯕ ꯆꯠꯄꯗꯣ ꯑꯗ ꯄꯤꯕ ꯕꯣꯔꯗꯨꯒ ꯃꯥꯜꯂꯦ
ꯅꯪ ꯑꯗꯨꯒꯨꯝꯕꯗ ꯆꯠꯄ꯭ꯔꯣ ꯑꯩꯗꯤ ꯆꯠꯇꯦꯗ ꯍꯥꯏꯗꯤ ꯇꯧ ꯇꯧ ꯑꯣ ꯅꯪ ꯑꯣꯏꯔꯤꯉꯩꯗꯒꯤ ꯇꯧꯔꯛꯄ ꯅꯠꯇ꯭ꯔꯒ ꯀꯃꯥꯏ ꯇꯧ
ꯍꯟꯗꯛ ꯆꯍꯤꯁꯨ ꯆꯠꯂꯦ
ꯑꯣ
ꯏꯁ ꯃꯌꯥꯝ ꯐꯪꯒ꯭ꯔꯖꯥꯠꯅꯤ ꯏꯟꯖꯥꯡ ꯑꯍꯥꯎꯕꯒ ꯆꯥꯗꯅ ꯌꯦꯟꯗꯣ ꯀꯦꯖꯤ ꯀꯌꯥꯅꯣ ꯃꯣꯏ ꯂꯩꯗꯨꯕꯣ ꯀꯦꯖꯤ ꯇꯔꯥꯒ ꯀꯌꯥꯅꯣ
ꯀꯅꯥ ꯀꯅꯥꯒ ꯆꯠꯀꯦ ꯅꯣꯏ
ꯍꯩꯁ ꯑꯩ ꯏꯆꯥꯒꯩꯒ
ꯑꯠꯆꯥ ꯌꯥꯏ ꯌꯥꯏ ꯉꯍꯥꯛꯇꯨꯗ ꯅꯪꯅ ꯂꯤꯠ ꯇꯧꯔꯤꯅꯦꯕ
ꯇꯧꯔꯤꯅꯦ ꯄꯤꯔꯛ ꯄꯤꯔꯛꯄꯁꯤꯡꯗꯣ ꯑꯩꯒꯤ ꯈꯥꯎ ꯃꯅꯨꯡꯗ
ꯑ ꯅꯤꯕꯅ ꯃꯣꯏꯅ ꯅꯤꯕ
ꯑꯥ ꯑꯥ ꯑꯥ ꯑꯥ ꯑꯥ ꯑꯗꯨꯅꯤ ꯅꯨꯡꯉꯥꯏꯔꯤꯁꯦ ꯑꯎ ꯑꯎ
ꯌꯥꯏ ꯌꯥꯏꯑ
ꯍꯩꯕꯅꯦ ꯑꯗꯨꯒꯨꯝꯕꯗꯣ
ꯀꯩ ꯀꯣꯂꯦꯖ ꯑꯥ ꯀꯩ ꯁ꯭ꯀꯨꯜꯗꯅꯦꯕ ꯅꯪ ꯂꯩꯁꯦ
ꯑꯩꯁꯦ ꯍꯧꯔꯦꯟ ꯊꯥꯔꯛꯀꯦ ꯈꯪꯕ꯭ꯔꯥ ꯌꯦꯡꯉꯣ
ꯑꯥ
ꯑꯩꯕꯨ ꯍꯥꯏꯈꯤꯗꯥꯏꯅꯦ
ꯍꯥꯏꯗꯦꯗ ꯍꯥꯏꯗꯦꯗ ꯍꯧꯖꯤꯛ ꯍꯥꯏꯔꯤꯁꯨ ꯌꯥꯅꯤ ꯀꯩꯅꯣ
ꯑꯩ ꯍꯣꯔꯦꯟ ꯐꯥꯖꯅ ꯐꯥꯖꯅ ꯐꯥꯕꯤꯒꯦ ꯈꯪꯕ꯭ꯔꯥ ꯌꯦꯡꯉꯣ ꯈꯪꯉꯒꯅ ꯑꯍꯥꯎ ꯑꯍꯥꯎꯕ ꯃꯌꯥꯝ ꯄꯨꯔꯒ ꯂꯥꯛꯑꯣ
ꯍꯣꯏ ꯍꯣꯏ ꯈꯪꯕ ꯈꯪꯉꯗꯤ ꯂꯥꯛ ꯀꯦꯅꯦ ꯈꯪꯕꯣ ꯈꯪꯉꯗꯤ
ꯂꯥꯛꯑꯣ ꯕꯣꯜ ꯌꯦꯡꯗ꯭ꯔꯣ ꯃꯤꯗꯤ ꯕꯣꯜ ꯕꯣꯜ ꯕꯣꯜ ꯕꯣꯜ ꯇꯧꯅꯔ ꯂꯩꯔꯦ
ꯑꯁ ꯕꯣ ꯃꯃꯥꯡꯗ ꯄꯩꯁꯥ ꯂꯦꯞꯄꯤꯁꯤꯕꯣ
ꯑꯗꯨꯅ ꯃꯔꯨ ꯅꯠꯇꯦꯕ ꯑꯗꯨꯗꯤ ꯌꯦꯡꯗ꯭ꯔꯁꯨ ꯌꯥꯏꯕ
ꯕꯣꯟꯒꯤꯗꯤ ꯉꯁꯤ ꯑꯌꯨꯛ ꯇꯧꯕꯗꯣ ꯑꯅꯦꯝꯕ ꯅꯨꯄꯥꯒꯤꯗ ꯑꯗꯨꯒꯨꯝꯕ ꯈꯛꯇꯅꯤꯗ ꯑꯩꯗꯤ ꯌꯦꯡꯕ ꯑꯇꯣꯞꯄꯩꯗꯤ ꯌꯦꯡꯗꯦ
ꯅꯪ ꯑꯅꯦꯝꯕꯗ ꯆꯠꯄ꯭ꯔꯣ ꯑꯩꯗꯤ ꯑꯋꯥꯡꯕꯗ ꯆꯠꯂꯦ
ꯑꯥ ꯋꯥꯡꯕꯗꯣ ꯑꯩ ꯁꯤꯕꯗꯣ ꯄꯥꯝꯕ ꯑꯣꯕꯗꯨ ꯄꯥꯝꯕ
ꯆꯩ ꯆꯥꯖꯅꯤꯀꯣ ꯍꯧꯔꯒꯅꯨ ꯏꯕꯥꯅꯤ ꯀꯣꯟꯅ ꯈꯠꯅꯔꯒꯅꯤꯀꯣ
ꯑꯥ ꯈꯟꯅꯔꯁꯤꯗꯤ ꯍꯧꯖꯤꯛꯁꯨ
ꯑꯁ ꯑꯅꯦꯝꯕꯕꯨ ꯀꯩ ꯀꯔꯤ
ꯑꯅꯦꯝꯕ ꯑꯅꯦꯝꯕ ꯆꯪꯗꯦ ꯍꯥꯏꯔꯣ ꯅꯪꯒꯤꯁꯦ
ꯑꯩ ꯑꯅꯦꯝꯕ ꯆꯪꯗꯦ
ꯑꯥ ꯀꯌꯥ ꯀꯌꯥꯗꯩ ꯍꯧꯕꯅꯣ ꯀꯤꯠꯁꯦ ꯑꯝꯇ ꯀꯌꯥꯗꯒꯤ ꯍꯧꯕꯅꯣꯕ ꯀꯌꯥꯗꯩ ꯀ꯭ꯋꯥꯂꯤꯐꯤꯀꯦꯁꯟꯅꯣ ꯑꯝꯇ ꯍꯥꯏꯔꯛꯑꯣꯅꯦ
ꯍꯥꯏꯗꯤ
ꯁꯤꯛꯁ ꯁꯤꯛꯁ ꯅꯠꯇ꯭ꯔꯗꯤ ꯌꯥꯗꯕꯕ
ꯑꯩ ꯑꯩ ꯅꯦꯠꯋꯥꯛ ꯐꯥꯎꯗꯦꯕꯣ ꯅꯪ ꯅ ꯍꯥꯏꯗꯣ
ꯑꯅꯦꯝꯕꯗꯣ ꯅꯪ ꯆꯪꯗꯦ ꯍꯥꯏꯕꯗꯣ ꯒ꯭ꯌꯥꯟ ꯇꯥꯗꯕ꯭ꯔꯣ
ꯇꯥꯏꯌꯦ ꯑꯩꯗꯤ ꯀꯩꯅꯣꯗ ꯑꯩꯅ ꯕꯣꯜꯒꯤꯗ ꯍꯥꯏꯕ ꯑꯅꯦꯝꯕ ꯑꯅꯦꯝꯕ ꯃꯤꯗꯣ ꯑꯩꯅ ꯍꯥꯏꯕ
ꯑꯆꯠ ꯆꯥ ꯕꯣꯜꯒꯤꯗꯨ ꯕꯣꯜꯒꯤꯗꯨꯁꯨꯅꯦ ꯕꯣꯜꯒꯤ ꯅꯠꯇꯕꯗꯁꯨ ꯑꯩꯅꯤ ꯍꯥꯏꯕ
ꯍꯦ
ꯎꯍꯨꯝ
ꯑꯗꯤ ꯄꯨꯂꯞ
ꯄꯨꯜꯂꯞ ꯄꯥꯔꯦꯕ ꯑꯗꯨꯅꯅꯤꯅꯦ ꯑꯩ ꯀꯣꯛ ꯉꯥꯎꯔꯤꯖꯦ ꯉꯥꯏꯍꯥꯛꯇꯪꯗ ꯉꯥꯍꯥꯛꯇꯪ ꯅꯦꯠꯋꯥꯛ ꯃꯥꯡꯉꯨꯔꯦ ꯑꯩ ꯃꯉꯥ ꯐꯥꯎꯗꯤ ꯆꯪꯉꯦ ꯑ ꯑꯁꯤꯗꯗꯤ ꯀꯩꯅꯣ ꯇꯧꯋꯦꯕ ꯑꯁ ꯑꯩꯒꯤ ꯏꯄꯥ ꯏꯄꯨꯒꯨꯝꯕ ꯉꯥꯛꯇꯅꯤꯅꯦ ꯌꯥꯝꯅ ꯁꯤꯅꯤꯌꯔ ꯑꯣꯏꯅꯩꯕꯀꯣ ꯑ ꯑꯩꯈꯣꯏꯅ ꯌꯥꯝꯅ ꯑꯉꯥꯡ ꯑꯣꯏꯕꯗꯣ ꯑꯣꯏꯌꯦꯕ ꯃꯣꯏꯒ ꯌꯦꯡꯅꯔꯒꯗꯤꯀꯣ ꯃꯣꯏꯗꯤ ꯌꯥꯝꯅ ꯁꯤꯅꯤꯌꯔ ꯑꯣꯏꯕ ꯈꯛꯇꯪꯗ ꯑꯗꯨꯝ ꯈꯜꯂꯦꯕ
ꯑꯥ
ꯑꯗꯣ ꯇꯔꯨꯛꯇꯒꯤ ꯍꯦꯟꯈ꯭ꯔꯒꯗꯤ ꯃꯣꯏꯗꯤ ꯑ ꯑꯦꯅꯤ ꯀꯣꯏꯁꯟ ꯀꯩꯀꯥ ꯂꯣꯏꯅ ꯁꯦꯠꯇꯤꯡ ꯕꯣꯠꯀꯤ ꯀꯔꯤꯒꯤ ꯂꯣꯏ ꯆꯦꯀꯤꯡ ꯇꯧꯕ ꯉꯝꯕ ꯃꯤꯗꯨ ꯑꯣꯏꯅ ꯊꯤꯌꯦꯕꯀꯣ
ꯑꯣ
ꯑꯗꯨꯅ ꯑꯩꯈꯣꯏꯅ ꯀꯩꯅꯣ ꯇꯧꯋ ꯑꯉꯥꯡ ꯑꯣꯏꯕ ꯑꯣꯏꯕꯇ ꯑꯣꯏꯕ ꯑꯣꯏꯔꯦ ꯑꯩꯈꯣꯏꯅ
ꯑꯝ
ꯑꯇꯩꯗꯤ ꯏꯁ
ꯀꯌꯥ ꯋꯥꯏꯗꯗꯤ ꯂꯩꯕꯅꯣ ꯅꯪ ꯅꯪꯁꯦ ꯀꯨꯟꯊ꯭ꯔꯥꯗꯤ ꯌꯧꯔꯝꯃꯣꯏꯅꯥ
ꯑꯥ ꯌꯎꯗꯧꯔꯦ ꯌꯧꯗꯧꯔꯦ ꯆꯤꯡꯕꯁꯨ ꯌꯥꯗ꯭ꯔꯦ ꯃꯅꯝ ꯅꯝꯃꯛꯑꯦ
ꯑꯥ
ꯃꯅꯝ ꯅꯝꯕ ꯍꯧꯔꯦ ꯑꯩ ꯊꯛ ꯊꯛ ꯅꯤꯛꯏꯕꯅꯦ ꯑꯗꯨꯅ
ꯑꯥ
ꯅꯣꯏꯗꯤ ꯌꯧꯔꯕꯣ ꯑꯗꯨ ꯑꯗꯨ ꯖꯒꯥꯗꯣ
ꯌꯥꯎꯗ꯭ꯔꯤꯗ ꯑꯩꯁꯨ
ꯋꯥꯠꯂꯤꯕ꯭ꯔꯣ ꯍꯥꯏꯖꯦ
ꯑꯥ ꯅꯪ ꯅꯪꯒꯤ ꯃꯅꯤꯡꯂ ꯃꯃꯥꯡꯂ ꯑꯃꯗꯤ ꯑꯣꯏꯔꯃꯅꯤ
ꯃꯃꯥꯡꯒꯤ ꯑꯣꯏꯔꯃꯟ ꯑꯦ ꯃꯅꯤꯡꯒꯤ ꯑꯣꯏꯔꯝꯃꯟ
ꯑꯩꯔꯣꯝꯗꯣ ꯃꯥꯟꯕ꯭ꯔꯅꯦ
ꯑꯝ
ꯍꯪ ꯑꯗꯨꯒꯤꯕꯨꯗꯤ ꯑꯁꯤꯗ ꯑꯁꯤꯗ ꯍꯥꯏꯕ ꯌꯥꯗꯕꯅꯤꯅꯀꯣ
ꯃꯣꯏꯅꯤ ꯅꯣꯡꯅꯒ ꯆꯨꯕꯅꯦ ꯆꯥꯛꯅꯒ ꯂꯥꯝꯕꯅꯦ ꯑꯩ ꯍꯧꯖꯤꯛꯁꯦ ꯏꯁꯤꯡ ꯊꯛꯑꯒ ꯈꯥꯡꯉꯒꯦ
ꯍꯦ ꯆꯥꯛ ꯆꯥꯗꯕ
ꯆꯥꯛ ꯆꯥꯏꯌꯦ ꯄꯨꯛ ꯊꯟꯗꯦ ꯑꯩ
ꯑꯥ ꯑ ꯌꯥꯏ ꯌꯥꯏ ꯇꯦꯡ
ꯍꯤꯟꯖꯥꯡ
ꯁꯤ ꯀꯥꯏꯗ ꯆꯥꯔꯖ ꯀꯥꯅꯤ
ꯑꯩꯈꯣꯏ ꯀꯥꯐꯝ ꯂꯩꯇꯦ ꯀꯥꯔꯣꯏꯌꯦ ꯑꯩꯈꯣꯏꯗꯤ ꯑꯃꯝꯇ ꯀꯥꯗꯦ
ꯂꯥꯞꯄ꯭ꯔꯣꯕ ꯅꯪ ꯅꯪ ꯂꯩꯐꯝꯁꯦ ꯆꯥꯔꯇꯒꯤ
ꯃꯣꯏ ꯑꯁꯥꯏꯗ ꯂꯩꯗꯕ ꯍꯥꯏꯇꯥꯔꯦ ꯑꯗꯨꯒꯨꯝꯕꯗꯣ
ꯑꯥ ꯀꯥꯏꯋꯥꯏꯗꯅꯣꯕ ꯅꯪ ꯖꯒꯥꯗꯣ ꯁꯤ ꯁꯤꯗ ꯍꯥꯏꯕ ꯇꯟꯕ꯭ꯔꯣ ꯑ ꯍꯥꯏꯅꯤ ꯍꯥꯏꯅꯤ ꯀꯥꯏꯗꯦ ꯀꯥꯏꯗꯦ
ꯅꯣꯡꯅꯦꯅ ꯆꯨꯝꯅ ꯆꯨꯗꯦ ꯈꯥꯛꯄꯣ ꯂꯥꯎꯕꯣ ꯏꯁ
ꯅꯣꯡ ꯆꯨꯗꯦ ꯆꯨꯗꯦ ꯍꯥꯏꯕ ꯋꯥꯅꯤ ꯆꯨꯊꯔꯀꯥꯟꯗ ꯑꯃꯨꯛ ꯋꯥꯏꯁꯤꯜꯂꯦꯀꯣ
ꯑꯥ ꯆꯊꯣꯛꯇꯠꯁꯤꯟꯗꯁꯨ ꯌꯥꯝ ꯕꯦꯔꯥ ꯀꯥꯕꯅꯤ ꯗꯏ ꯏꯝꯐꯥꯜꯗꯗꯤ ꯅꯨꯃꯤꯠ ꯑꯃꯒ ꯑꯅꯤ ꯆꯨꯞꯅ ꯆꯨꯔꯗꯤ ꯌꯥꯗ꯭ꯔꯦ ꯑꯃꯨꯛ
ꯍꯣꯏ
ꯂꯤꯁꯤꯡ ꯑꯃꯨꯛ ꯆꯥꯡꯅꯤ
ꯄꯅꯤꯕꯨꯠ ꯍꯩ ꯗꯔꯀꯥꯔ ꯂꯩꯔꯛꯄ
ꯑꯥ
ꯊꯦꯡꯉꯍꯦ ꯅꯣꯏꯗꯤ ꯕꯣꯁꯨ ꯌꯦꯡꯗꯦ ꯇꯨꯝꯁꯨ ꯇꯨꯝꯗꯦ ꯍꯌꯦꯡ ꯄꯨꯡ ꯀꯌꯥꯗ ꯍꯧꯒꯠꯀꯅꯤ
ꯑꯩꯁꯦ ꯆꯞ ꯆꯥꯕ ꯍꯥꯏꯕ ꯉꯝꯗꯦꯗ
ꯑꯝ
ꯆꯥꯔꯖ ꯆꯠꯁꯦꯅꯗꯤ ꯀꯧꯔꯝꯕꯅꯦ ꯏꯃꯥꯟꯅꯕ ꯈꯔ ꯑꯗꯣ ꯑꯁ ꯆꯪꯗ꯭ꯔꯦ ꯑꯩꯁꯨ ꯆꯠꯄ ꯉꯝꯒꯗ꯭ꯔꯥ ꯉꯝꯃꯣꯏꯗ꯭ꯔꯥ ꯕꯣꯔꯁꯦ ꯏꯕꯥꯅꯤꯒꯤ ꯂꯧꯗꯤ ꯂꯧꯅꯤꯡꯕꯅꯤꯅꯦ
ꯂꯧꯗꯤ ꯂꯧꯅꯤꯡꯕ ꯈꯪꯗ꯭ꯔꯦ
ꯂꯧꯅꯤꯡꯉꯗꯤ ꯆꯠꯀꯗꯕꯅꯦ
ꯑꯥ ꯑꯁ
ꯂꯧ
ꯈꯪꯗ꯭ꯔꯦꯅꯦ ꯇꯧꯔꯤꯁꯦ
ꯂꯧꯕ ꯍꯩꯕ ꯃꯤꯗ ꯂꯩꯔꯦꯅꯦꯍꯦ
ꯎꯝ ꯅꯣꯡ ꯇꯥꯕꯁꯦ ꯇꯥꯕ꯭ꯔꯥ ꯀꯣꯟ
ꯇꯥꯗꯦ
ꯑꯩꯒꯤ ꯇꯥꯗꯦꯀꯣ
ꯎꯝ ꯇꯥꯗꯦ ꯑꯩꯒꯤꯗꯤ ꯇꯥꯗ꯭ꯔꯣ ꯇꯥꯔꯝꯗꯧꯗꯤ ꯃꯥꯟꯗꯦ
ꯃꯥ ꯅꯥ ꯇꯥꯗꯦꯗ ꯑꯩꯒꯤꯗꯤ ꯑꯥ ꯇꯤꯟꯗ ꯂꯩꯕꯅꯤꯅ ꯪꯑ ꯍꯥ ꯈꯪꯗꯦꯗ ꯀꯩ ꯔꯤ ꯁꯥꯁꯤꯒꯦ ꯅꯪ ꯈꯪꯅꯕ ꯂꯩꯕ꯭ꯔꯣ
ꯈꯪꯅꯕꯗꯤ ꯀꯩꯅꯣ ꯄ꯭ꯔꯤꯊꯤꯕꯤꯁꯤꯗ ꯈꯪꯅꯕ ꯂꯩꯔꯦ ꯏꯊꯟꯇ ꯂꯩꯕ ꯌꯥꯗꯦꯅꯦ ꯑꯩ ꯈꯪꯅꯕꯗꯤ ꯅꯪꯒꯁꯨ ꯈꯪꯅꯩ
ꯌꯥꯝ ꯍꯩꯁꯤꯡꯅ ꯈꯨꯃꯛꯑꯦꯅ
ꯁꯤ ꯑꯩꯅ ꯑꯩꯅ ꯈꯨꯝꯃꯤꯁꯤ ꯆꯨꯝꯗ꯭ꯔꯣ ꯈꯪꯅꯕ ꯄ꯭ꯔꯤꯊꯤꯕꯤꯁꯤ ꯅꯪꯁꯨ ꯈꯪꯅꯕ ꯃꯌꯥꯝ ꯂꯩꯔꯝꯃꯅꯤ
ꯃꯥꯅꯦ ꯃꯥꯅꯦ ꯏꯕꯅꯤꯖ ꯍꯧꯖꯤꯛ ꯈꯪꯅꯔꯦꯗ꯭ꯔꯥ
ꯑꯗꯨꯅꯦ ꯍꯥꯏꯁꯦ ꯈꯪꯅꯕꯗꯤ ꯃꯌꯥꯝ ꯂꯩꯌꯦ
ꯑꯥ
ꯃꯁꯤꯡ ꯊꯤꯕ ꯉꯝꯗ꯭ꯔꯦ ꯍꯥꯏꯗ
ꯇꯧꯔꯛꯄꯁꯨ ꯌꯥꯏꯅꯀꯣ
ꯌꯥꯏꯅꯦ ꯃꯔꯛ ꯃꯔꯛꯇ ꯅꯠꯇ꯭ꯔꯁꯨ ꯌꯥꯏꯅꯦ
ꯑꯥ ꯅꯣꯏ ꯀ꯭ꯂꯥꯁ ꯂꯧꯔꯤꯉꯩꯁꯤꯁꯨ ꯇꯧꯔꯛꯀꯦꯍꯦ
ꯑꯩ ꯑꯩꯈꯣꯏ ꯑꯗꯨ ꯃꯇꯝꯗꯗꯤ ꯐꯣꯟ ꯄꯥꯏꯗꯦ
ꯑ ꯍ ꯁꯃꯤꯇ ꯇꯧꯕ
ꯑꯥ ꯁꯝꯃꯤꯠ ꯇꯧꯕ ꯇꯧꯍꯧꯗ꯭ꯔꯒꯅ ꯈꯣꯟꯊꯤ ꯆꯥꯕ
ꯑꯆꯥ ꯑꯆꯥ
ꯇꯧꯍꯧꯗ꯭ꯔꯒꯅ ꯁꯤꯀ꯭ꯌꯨꯔꯤꯇꯤꯅ ꯈꯣꯝꯕ ꯂꯥꯛꯗꯧꯔꯤꯕꯅꯤ ꯄꯤꯔꯛꯇꯕ ꯄꯤꯔꯛꯑꯣ ꯄꯤꯔꯛꯇꯕ ꯄꯤꯔꯛꯑꯣꯅ ꯃꯁꯤꯡ ꯁꯨꯗꯦꯅ
ꯑꯣ
ꯑꯗꯩꯗꯤ ꯂꯣꯠꯄ ꯉꯝꯗꯦꯕꯀꯣ
ꯎꯝ ꯗꯕꯜ ꯄꯥꯏꯔꯣ ꯀꯩꯅꯣ
ꯑꯁ ꯗꯕꯜ ꯄꯥꯏꯔꯁꯨ ꯁꯥꯅꯒ ꯁꯥꯕꯅꯦ ꯃꯣꯏ ꯃꯌꯥꯝ ꯃꯔꯛꯇꯨꯗ ꯑꯃꯨꯛ ꯆꯪꯈ꯭ꯔꯗꯤ ꯑꯦꯁ ꯑꯗꯨꯒꯨꯝꯕꯒ ꯅꯤꯡꯁꯪꯗꯦꯍꯦ
ꯑꯣ ꯀꯧꯁꯤ ꯀꯥꯏꯅꯣ
ꯍꯥꯥ ꯌꯥꯏꯅꯦ
ꯇꯧꯈꯥꯏꯔꯦ ꯂꯣꯏꯔꯦ ꯉꯁꯤ ꯍꯧꯖꯤꯛꯁꯨ ꯇꯨꯝꯃꯝꯗꯥꯏꯗ ꯇꯧꯕ ꯌꯥꯏꯅ ꯁꯤ ꯂꯣꯏꯁꯤꯁꯤꯡꯕꯁꯨ
ꯊꯦꯡ ꯑꯣꯏꯗ꯭ꯔꯣ ꯑꯗꯨꯗꯤ ꯌꯦꯟꯕꯨ ꯈꯣꯡꯕꯨ ꯈꯣꯡꯂꯛ
ꯍꯥ ꯀꯩꯕꯥ
ꯌꯦꯟꯕꯨ ꯈꯣꯡꯕꯨ ꯈꯣꯡꯂꯛꯇꯧꯔꯦ
ꯑ ꯈꯣꯡꯖꯅꯨ ꯀꯩꯅꯣ ꯌꯥꯝ ꯉꯜꯂꯤ ꯀꯩꯅꯣ ꯀꯌꯥ ꯇꯧꯔꯒꯦ ꯕꯣꯔꯣꯁꯤꯗꯤ
ꯐꯔꯦꯅꯤ
ꯏꯁ ꯑꯩꯈꯣꯏꯗꯤ ꯆꯠꯂꯣꯏ ꯍꯥꯏꯔꯒꯁꯨ ꯃꯇꯝꯗꯅꯤꯅꯦ ꯃꯇꯝꯗ ꯍꯧꯒꯠꯀꯗꯕꯅꯤꯅ ꯍꯌꯦꯡ ꯑꯃꯨꯛ ꯏꯁ
ꯄꯨꯡ ꯀꯌꯥ ꯋꯥꯏꯗ
ꯃꯉꯥ ꯃꯈꯥꯏ ꯁ꯭ꯋꯥꯏꯗꯅ
ꯑ ꯑꯥ ꯑꯥ ꯌꯥ
ꯨꯇꯔꯨꯛꯇꯒꯤ ꯑꯃꯨꯛ ꯏꯁ꯭ꯇꯗꯤ ꯇꯧꯔꯅꯤ ꯁꯨꯃꯥꯏꯅ ꯑꯗꯨ ꯇꯧꯔꯅꯤ ꯑꯗꯒꯤ ꯆ